ꯑ
ꯑꯣ ꯀꯩꯗꯧꯔꯤꯅꯣ
ꯍꯤꯞꯄꯤꯌꯦ
ꯍꯤꯞꯄꯤꯌꯦ ꯑꯩꯗꯤ ꯀꯩꯁꯨ ꯇꯧꯗꯦ ꯑꯗꯨꯝ ꯂꯩ
ꯀꯅꯥ ꯀꯅꯥ ꯂꯩꯒꯦ
ꯏꯁ ꯅꯌꯥꯝꯕꯒ ꯅꯥꯎꯄꯥꯒ ꯑꯩꯒ ꯑꯁ ꯁꯥꯏꯌꯦ ꯑꯩꯈꯣꯏꯗꯁꯨ ꯅꯨꯡꯗꯥꯡ ꯑꯣꯏꯔꯗꯤ ꯑꯁ ꯌꯥꯝ ꯁꯥꯏ
ꯅꯨꯡꯗꯥꯡ ꯈꯛꯇꯔꯣ ꯁꯥꯕ
ꯅꯨꯡꯊꯤꯟꯗꯅ ꯈꯔ ꯅꯨꯡꯉꯥꯏ ꯅꯨꯡꯗꯥꯡ ꯑꯣꯏꯔꯗꯤ ꯑꯁ ꯂꯩꯕ ꯌꯥꯗ꯭ꯔꯦ
ꯐꯦꯟ ꯀꯌꯥ ꯂꯩꯒꯦ
ꯍꯥꯥ
ꯅꯣꯏ ꯐꯦꯟ ꯀꯌꯥ ꯂꯩ
ꯑꯁ ꯑꯝ ꯑꯃꯈꯛꯅꯦꯗ ꯐꯦꯟꯕꯨ ꯀꯌꯥꯝ
ꯑꯃ ꯍꯥꯏꯕꯕꯨ ꯎꯝ ꯑꯗꯨ ꯁ꯭ꯇꯦꯟ ꯐꯦꯟꯅꯗꯕ ꯑꯁꯤ ꯀꯩ ꯀꯩ ꯀꯧꯋꯦ ꯍꯥꯏꯕ ꯑꯗꯨ ꯑꯗꯨꯗ ꯑꯗꯨꯝ ꯇꯧꯕꯗꯣ ꯁꯦ ꯁꯦ ꯐꯦꯟꯗꯣ ꯁꯤꯂꯤꯡ ꯐꯦꯟꯂꯣ
ꯍꯩꯗꯦꯅ ꯐꯦꯟ ꯐꯦꯟ ꯗꯤ ꯀꯔꯤꯔꯥ ꯌꯥꯝ ꯁꯥꯢꯑꯦ ꯌꯥꯝ ꯁꯥꯏꯑꯦ ꯢꯟ ꯏꯟꯗꯣ ꯃꯅꯥꯛꯇ ꯂꯩꯕ ꯐꯃꯨꯡꯗꯨꯗꯤ ꯈꯔ ꯅꯨꯡꯉꯥꯏꯑꯦ
ꯀꯥꯡꯁꯨꯨ ꯌꯥꯝ ꯂꯩꯔꯝꯃꯅꯤ
ꯀꯥꯡꯕꯨꯗꯤ ꯌꯥꯝꯃꯦ ꯑꯗꯨ ꯀꯥꯡꯈꯟ ꯑꯗꯨꯝ ꯊꯥꯏꯗꯅ
ꯍꯧꯖꯤꯛ ꯇꯨꯝꯒꯦꯅ ꯇꯧꯔꯁꯨꯀꯣ ꯇꯨꯝꯕ ꯌꯥꯔꯣꯏ ꯍꯥꯏꯗꯤ ꯌꯥꯝ ꯁꯥꯏꯕꯀꯣ ꯑꯥ ꯄꯨꯡꯕꯥꯔꯣ ꯄꯨꯡ ꯑꯃ ꯑꯗꯨꯋꯥꯏ ꯐꯦꯟ ꯑꯗꯨꯝ ꯊꯥꯏꯅ
ꯑꯗꯣ ꯄꯨꯡ ꯀꯌꯥꯗ ꯍꯧꯒꯠꯄ꯭ꯔꯥ ꯅꯣꯏꯗꯤ
ꯈꯣꯏꯗꯤ
ꯃꯔꯤ ꯍꯥꯏꯕ ꯀꯩ ꯍꯥꯏꯕ
ꯑꯠꯇꯦ ꯀꯅꯥ ꯃꯔꯤ ꯍꯥꯏꯒꯦ ꯍꯧꯒꯠꯄꯁꯦ ꯇꯔꯦꯠ ꯃꯈꯥꯏ
ꯇꯔꯦꯠ ꯃꯈꯥꯏ ꯍꯥꯏꯁꯦ ꯃꯥꯅꯤ ꯑꯍꯨꯝ ꯃꯔꯤ ꯃꯉꯥ ꯇꯔꯨꯛ ꯇꯔꯦꯠ
ꯍꯩꯁ ꯍꯌꯦꯡ ꯑꯁ ꯉꯟꯅ ꯍꯧꯒꯠꯂꯒ ꯊꯕꯛ ꯂꯩꯅꯦ
ꯀ꯭ꯔꯤ ꯊꯕꯛꯂ
ꯕꯣꯜ ꯌꯦꯡꯅꯤꯡꯉꯥꯏ
ꯄꯨꯡ ꯀꯌꯥꯗꯔ
ꯄꯨꯡꯕꯨꯗꯤ ꯃꯔꯤꯗ ꯑꯦ ꯃꯉꯥꯗ ꯃꯉꯥꯗꯁꯨ ꯂꯩ
ꯑꯩ ꯍꯥꯏꯕꯗꯤ ꯎ ꯀꯅꯥ ꯀꯅꯥ ꯀꯅꯥ ꯀꯅꯥ ꯁꯥꯟꯅꯗꯣꯏꯕ
ꯍꯌꯦꯡ ꯃꯉꯥꯗ ꯀꯨꯅꯣ ꯂꯩ ꯔꯣꯅꯥꯜꯗꯣ ꯄꯣꯔꯇꯨꯒꯜ ꯒ ꯑꯃꯗꯣ ꯀꯩꯅꯣ ꯈꯪꯗ꯭ꯔ ꯑꯗꯨꯒ ꯇꯔꯦꯠ ꯇꯔꯦꯠ ꯃꯈꯥꯏꯗꯅ ꯃꯦꯁꯤꯒ ꯖꯣꯔꯗꯟꯗꯣ ꯂꯩ
ꯖꯣꯔꯗꯟꯁꯦ ꯀꯅꯥ ꯂꯩꯕ꯭ꯔꯥ
ꯈꯪꯗꯦ ꯑꯗꯨꯝ ꯀꯥꯔꯅꯤ
ꯑꯗꯣ ꯐ꯭ꯔꯦꯟꯁꯇꯤ ꯐ꯭ꯔꯦꯟꯁꯇꯤ ꯀꯅꯥꯔꯥ ꯏꯝꯕꯥꯄꯦꯔꯥ
ꯑꯣ ꯃꯣꯏꯁꯨ ꯑꯗꯨꯝ ꯀꯥꯏ ꯉꯔꯥꯡ ꯉꯁꯥꯏ ꯑꯌꯨꯛ ꯕꯔꯣ ꯃꯈꯥꯏꯒꯤꯗꯣ ꯕꯔꯣ ꯃꯈꯥꯏꯒꯤꯗꯣ ꯁꯅꯩ ꯃꯣꯏ
ꯏꯝꯕꯥꯄꯦ ꯏꯝꯕꯥꯄꯦꯁ ꯑꯁ ꯑꯩꯗꯤ ꯑꯗꯨ ꯅꯨꯄꯥꯗꯣ ꯔꯤꯇꯥꯌꯔ ꯇꯧꯔꯕ ꯈꯟꯕ꯭ꯔꯅꯦ ꯈꯟꯕ꯭ꯔꯅꯦ ꯈꯟ ꯈꯜꯂꯦꯅꯦ
ꯀꯔꯤꯔ
ꯁꯨꯔꯒꯦ ꯑꯗꯨ ꯑꯗꯨꯒꯤ ꯅꯨꯄꯥꯒꯤ ꯋꯥꯔꯤꯗꯤ ꯌꯥꯝ ꯅꯨꯡꯁꯤꯅꯦ
ꯃꯥꯗꯤꯅꯦ ꯇꯨ ꯊꯥꯎꯖꯟ ꯑꯦꯇꯤꯟꯗ ꯍꯧꯕꯅꯦ ꯍꯥꯏꯌꯦ
ꯑꯗꯨꯗꯤ ꯑꯗꯨ ꯅꯠꯇꯕ ꯈꯔ ꯎꯝ ꯀꯅꯥꯔ ꯑꯃ ꯂꯩꯕꯗꯣ ꯃꯗꯤ ꯔꯤꯇꯥꯏꯌ꯭ꯔ ꯇꯧꯈ꯭ꯔꯦ ꯀꯅꯥꯔ ꯑꯃ ꯂꯩꯕꯗꯣ
ꯀꯥꯅꯅꯣ
ꯏꯝꯕꯥꯄꯦ ꯅꯠꯇꯕ ꯑꯃ ꯎꯝ ꯃꯥꯁꯨ ꯈꯔ ꯃꯁꯛꯇꯣ ꯑꯗꯨꯝ ꯃꯅ ꯑꯃ ꯂꯩꯕꯗꯣ ꯔꯤꯇꯥꯌꯔ ꯇꯧꯒ꯭ꯔꯦ
ꯈꯪꯗꯦ ꯈꯪꯗꯦ
ꯀꯅꯔꯥ ꯑꯗꯣ ꯑꯁ ꯀꯎꯈ꯭ꯔꯦꯅꯦ ꯃꯃꯤꯡꯗꯤ ꯑꯗꯨꯝ ꯈꯪꯉꯤꯗ
ꯃꯤꯡ ꯍꯥꯏꯔꯗꯤ ꯑꯩꯁꯨ ꯈꯪꯒꯅꯤꯗ
ꯃꯃꯤꯡꯗꯣ ꯀꯎꯈ꯭ꯔꯦ ꯃꯃꯤꯡꯗꯤ ꯈꯪꯗ꯭ꯔꯦ ꯑꯗꯨ ꯎꯝ ꯑꯗꯨ ꯅꯠꯇꯕ ꯀꯩꯅꯔꯥ ꯍꯥꯂꯦꯟ ꯍꯥꯏꯕ꯭ꯔꯥ ꯍꯂꯦꯟꯀꯣ ꯑꯗꯨ ꯑꯗꯨꯝ ꯅꯨꯄꯥꯗꯨ ꯁꯥꯟꯅꯕꯗꯤ ꯑꯗꯨꯝ ꯌꯥꯏꯅꯦ
ꯌꯕꯅꯦ ꯉꯁꯥꯏ ꯃꯥ ꯁꯅꯥꯍꯟꯗ꯭ꯔꯦꯗ ꯍꯥꯏꯗꯤ ꯄꯦꯒ
ꯃꯥ ꯃꯥꯁꯦ ꯐꯥꯏꯅꯦꯜꯒꯤ ꯐꯥꯏꯅꯦꯜꯒꯤ ꯊꯝꯕ ꯃꯥꯜꯂꯦ ꯃꯣꯏꯁꯦ ꯈꯔ ꯃꯥꯒꯤ ꯐꯤꯖꯤꯀꯦꯜꯒꯨꯝꯕ ꯈꯔ ꯅꯨꯡꯉꯥꯏꯅꯤꯉꯥꯏ
ꯉꯝꯗ꯭ꯔꯁꯨ ꯑꯗꯨꯝ ꯀꯥ ꯃ ꯊꯪꯗ ꯁꯥꯟꯅꯕ ꯐꯪꯒꯅꯦꯕ ꯑꯗꯨꯒꯤ ꯃꯥꯁꯦ ꯁꯥꯟꯅꯍꯟꯗꯕ
ꯑꯥ
ꯑꯗꯨꯒꯤꯅꯤ ꯑꯍ ꯑꯁ ꯋꯥꯔꯦꯅꯦ
ꯄꯨꯡꯁꯨꯨ ꯆꯠ ꯇꯦꯅꯦ
ꯍꯨꯡ ꯍꯩꯍꯩꯗꯦꯍꯦ ꯅꯆꯤꯟꯗꯣ ꯄꯥꯞ ꯆꯟꯕꯅꯤꯀꯣ ꯑꯗꯨꯃꯥꯏ ꯍꯏꯔꯒꯅꯨ
ꯑꯩ ꯍꯥꯏꯕꯗꯤ ꯑꯗꯨꯝ ꯉꯁꯤꯁꯦ ꯆꯠꯇꯦ ꯍꯥꯏꯕ
ꯀꯔꯤꯒꯤ ꯆꯠꯇꯕꯅꯣ ꯅꯆꯤꯟꯗꯣ
ꯍꯧꯖꯤꯛ ꯐꯥꯎ ꯃꯤ ꯀꯣꯏꯕ ꯆꯠꯂꯦ ꯍꯥꯏꯕ
ꯆꯥꯛꯆꯥ ꯆꯥꯛꯆꯥꯥꯔꯁꯦ ꯍꯥꯏꯗ꯭ꯔꯥ ꯍꯧꯖꯤꯛ ꯃꯣꯏ ꯆꯥꯛ ꯆꯥꯅꯕ ꯊꯧꯔꯥꯡ ꯇꯧꯕ꯭ꯔꯥ
ꯂꯥꯛꯑꯦ ꯑꯗꯨꯒ ꯃꯣꯏ ꯀꯨꯀꯔꯒꯨꯝꯕ ꯀꯥꯝꯅꯤꯡꯉꯥꯏ ꯇꯧꯋꯦ ꯑꯃꯨꯛ
ꯀꯥꯝꯅꯤꯡꯉꯥꯏ ꯍꯧꯖꯤꯛꯅ ꯊꯣꯡꯗꯣꯏꯔꯥ
ꯊꯣꯡꯕ ꯂꯣꯏꯈ꯭ꯔꯤꯗ ꯃꯣꯏ ꯉꯁꯤ ꯑꯥ ꯀꯗꯥꯏꯗꯔꯣ ꯃꯣꯏꯒꯤ ꯆꯥꯔꯆꯀꯤ ꯄ꯭ꯔꯣꯒ꯭ꯔꯥꯝ ꯂꯩꯕ ꯃꯥꯜꯂꯦ ꯑꯗꯣ ꯄ꯭ꯔꯣꯒ꯭ꯔꯥꯝ ꯆꯥꯔꯖꯀꯤꯔꯥ ꯈꯪꯗꯦ ꯑꯃ ꯂꯩꯕ ꯃꯥꯜꯂꯦ ꯑꯗꯨꯒꯤ ꯆꯥꯛꯇꯣ ꯃꯣꯏ ꯆꯅ ꯆꯥꯅꯅꯤꯡꯉꯥꯏ ꯇꯧꯕ ꯑꯗꯨꯗ ꯃꯣꯏ ꯆꯠꯇꯕ ꯑꯗꯨꯒꯤ ꯆꯥꯛꯇꯣ ꯃꯣꯏꯒꯤ ꯄꯨꯔꯛꯄ
ꯅꯪꯒꯤ ꯁꯔꯨꯛꯁꯨ ꯊꯨꯡꯕ꯭ꯔꯥ
ꯑꯩ ꯀꯤ ꯁꯔꯨꯛꯅꯦ ꯀꯔꯤꯔ ꯃꯣꯏ ꯑꯩ ꯁꯔꯨꯛ ꯌꯥꯎꯗ꯭ꯔꯗꯤ ꯃꯣꯏ ꯆꯥꯍꯜꯂꯣꯏꯌꯦ ꯀꯔꯤꯔ ꯏꯊꯟꯗ ꯆꯥꯔꯅꯤ
ꯍꯌꯦꯡꯗꯤ ꯀꯗꯥꯏ ꯆꯠꯒꯅꯤ ꯑꯗꯨꯝ ꯂꯩꯒꯗ꯭ꯔꯥ
ꯍꯌꯦꯡ ꯍꯌꯦꯡ ꯅꯣꯡꯃꯥꯏꯖꯤꯡꯀꯣ ꯑꯗꯨ ꯑꯣꯏꯔꯗꯤ ꯆꯔꯁ ꯆꯠꯅꯤꯡꯉꯥꯏ ꯂꯩꯑꯦ ꯑꯗꯨꯒ ꯉꯁꯤꯒꯤꯗꯤ ꯄꯣꯠꯇ ꯁꯨ ꯂꯧꯗ꯭ꯔꯤꯌꯦ ꯔꯤꯄꯣꯔꯠꯁꯨ ꯂꯧꯕ ꯆꯠꯇꯣꯏꯅꯦ
ꯑꯣ ꯍꯌꯦꯡ ꯂꯧꯗꯣꯏꯔꯥ
ꯈꯪꯗꯦ ꯐꯣꯟ ꯇꯧꯔꯒ ꯂꯣꯏꯔꯦ ꯍꯥꯏꯔꯗꯤ ꯆꯠꯀꯅꯤ ꯂꯣꯏ
ꯅꯤ ꯅꯪ ꯂꯥ ꯂꯥꯏꯌꯦꯡꯐꯝꯗꯣ ꯅꯛ ꯄ꯭ꯔꯥ ꯅꯣꯏ ꯍꯧꯖꯤꯛ ꯂꯩꯐꯝꯗꯨꯒꯥ
ꯅꯛ ꯌꯥꯝ ꯅꯛꯄ ꯑꯣꯏꯗꯦꯗ ꯑꯥ ꯅꯛꯄꯨꯗꯤ ꯍꯣꯏ ꯅꯛꯑꯦ ꯃꯤꯅꯤꯠ ꯀꯌꯥꯔꯥ ꯇꯔꯥꯒꯨꯝꯕ ꯑꯗꯨꯝ ꯑꯣꯇꯣꯗ ꯆꯠꯂꯗꯤ ꯑꯗꯨꯝ ꯌꯧꯔꯦ
ꯑꯣ
ꯃꯇꯝ ꯂꯧꯋꯦꯗ ꯑꯗꯣ ꯁꯥꯕꯒꯤ ꯑꯁ ꯐꯝꯕꯩ ꯑꯃꯨꯛ ꯅꯨꯡꯉꯥꯏꯇꯦꯗ ꯑꯣꯇꯣꯗꯨꯁꯨ
ꯅꯉꯣꯟꯗ ꯍꯌꯦꯡ ꯆꯔꯁ ꯀꯥꯒꯅꯦꯕ
ꯍꯥꯏ ꯃꯣꯏ ꯑꯁꯤꯗ ꯆꯔꯁ ꯂꯩꯌꯦ
ꯅꯣꯏ ꯑꯅꯛꯐꯝꯗꯔꯥ
ꯍꯣꯏ ꯑꯗꯨꯝ ꯑꯩꯈꯣꯏꯒꯤ ꯁꯥꯏꯛꯇ
ꯎꯝ ꯃꯤ ꯌꯥꯝꯕ꯭ꯔꯥ ꯀꯥ ꯀꯥꯅꯕ
ꯃꯤ ꯌꯥꯝ ꯗꯦꯗ ꯃꯣꯏꯒꯤ ꯏꯃꯨꯡ ꯑꯁꯤꯗ ꯂꯩꯕ ꯏꯃꯨꯡꯁꯦ ꯀꯌꯥꯔꯥ ꯈꯪꯗꯦ ꯇ꯭ꯋꯦꯟꯇꯤ ꯌꯧꯔꯝꯃꯣꯏ ꯗꯩ ꯀꯌꯥ ꯑꯗꯨ ꯑꯣꯏꯔꯝ ꯀꯨꯟꯗꯤ ꯍꯦꯜꯂꯝꯃꯅꯤ ꯑꯗꯨꯝ ꯀꯨꯟꯗꯤ ꯈꯪꯗꯦꯗ
ꯃꯣꯏ ꯊꯕꯛ ꯇꯧꯕ ꯉꯥꯛꯇꯔꯥ ꯑꯗꯨ ꯑꯗꯨꯗ ꯂꯩꯕꯗꯣ
ꯍꯣꯏ ꯑꯥ ꯃꯣꯏꯒꯤ ꯊꯕꯛ ꯇꯧꯕꯁꯦ ꯊꯕꯛ ꯇꯧꯕ ꯉꯥꯛꯇꯅꯦꯗ ꯑꯗꯨ ꯃꯤ ꯃꯣꯏꯒꯤ ꯐꯦꯝꯂꯤꯗ ꯑꯃ ꯇꯧꯔꯗꯤ ꯑꯃ ꯇꯧꯗꯕ ꯑꯗꯨꯝ ꯑꯗꯨꯝꯕꯁꯨ ꯂꯩ ꯑꯗꯣ
ꯂꯩꯁꯥ ꯄꯥꯈꯪꯁꯨ ꯌꯥ ꯑꯗꯨꯝ ꯂꯩꯁꯥ ꯄꯥꯈꯪꯁꯨ ꯑꯗꯨꯝ ꯌꯥꯎꯕ꯭ꯔꯥ ꯌꯥꯝꯕ꯭ꯔꯥ
ꯑꯥ ꯃꯣꯏ ꯍꯣꯏ ꯃꯣꯏ ꯂꯥꯔꯤꯛ ꯇꯝꯕꯁꯤꯡꯗꯤ ꯌꯥꯎꯋꯦ ꯑꯗꯣ
ꯑꯣ
ꯑꯗꯣ ꯅꯣꯏꯒꯤ ꯈꯔ ꯎꯝ ꯅꯣꯏꯒꯤ ꯀꯩ ꯍꯥꯏꯗꯣꯏꯔ ꯅꯌꯥꯝꯕꯗꯣ ꯅꯌꯥꯝꯕ ꯑꯃꯗꯣ ꯑꯈꯣꯏꯒꯤ ꯃꯈꯥꯗ ꯂꯩꯕꯗꯣ
ꯃꯥꯁꯨ ꯑꯗꯨꯝ ꯀꯥꯕ꯭ꯔꯥ
ꯀꯥꯗꯦꯗ ꯃꯣꯏꯒꯤꯗꯤ ꯎꯝ ꯑꯅꯛꯄꯅꯦ
ꯑꯣ ꯇꯣꯉꯥꯟꯕ꯭ꯔꯥ
ꯇꯣꯡꯉꯥꯜꯂꯦ
ꯑꯗꯨ ꯃꯣꯏꯒꯤ ꯃꯣꯏꯒꯤ ꯂꯩꯐꯝꯗꯤ ꯑꯗꯨꯝ ꯅꯛꯑꯦ ꯌꯥꯝ ꯅꯛ ꯌꯥꯝ ꯅꯛꯑꯦ ꯑꯗꯣ ꯃꯣꯏꯗꯤ ꯗꯤꯐ꯭ꯔꯦꯟ
ꯇꯣꯡꯉꯥꯜꯂꯦ ꯎꯗꯦꯗ ꯃꯁꯛꯀ ꯎꯗꯦꯗ ꯎꯗꯦꯗ ꯃꯁꯛꯀ
ꯃꯥꯗꯣ ꯃꯊꯟꯇ ꯂꯩꯕ꯭ꯔꯥ
ꯃꯣꯏꯗꯤ ꯍꯣꯁꯇꯦꯜꯗ ꯂꯩꯕꯅꯦ ꯃꯤ ꯌꯥꯝꯃꯤꯟ ꯑꯗꯣ ꯃꯤ ꯅꯣꯔꯠ ꯏꯁ ꯃꯆꯥꯁꯤ ꯌꯥꯝꯃꯤꯗꯅ
ꯍꯣꯁꯇꯦꯜ ꯑꯣ ꯑꯗꯨꯗꯔꯥꯅ ꯈꯜꯂꯤꯅꯦ
ꯄꯥꯈꯪ ꯃꯥꯟꯗ꯭ꯔꯦꯗ ꯑꯗꯨꯝ ꯑꯍꯟ ꯌꯥꯝ ꯃꯥꯜꯂꯦ ꯃꯕꯨꯛꯁꯨ ꯌꯥꯝꯅ ꯆꯥꯎꯋꯦ ꯑꯗꯨꯒ ꯌꯥꯝ ꯆꯥꯎꯋꯦꯗ ꯌꯥꯝ ꯑꯍꯟ ꯃꯥꯟꯈ꯭ꯔꯦ ꯎꯗꯦ ꯃꯁꯛꯇꯣ ꯐꯖꯟꯅ ꯎꯗꯦ ꯅꯍꯥꯟ ꯑꯩ ꯑꯩꯉꯣ ꯑꯩꯕꯨ ꯊꯤꯟꯕꯤꯌꯦ ꯑꯩ ꯑꯃꯨꯛ ꯆꯠꯄ ꯀꯥꯟꯗ ꯑꯗꯨ ꯑꯗꯨ ꯈꯇꯔ ꯅꯦ ꯅꯍꯥꯟꯈꯩ ꯑꯁꯤꯗ ꯊꯥ ꯑꯃ ꯂꯩꯗꯅ ꯑꯩ
ꯎꯝ
ꯑꯗꯨꯗ ꯑꯅꯤ ꯈꯛꯈꯅꯦ ꯎꯕ
ꯎꯝ
ꯑꯩꯁꯨ ꯊꯣꯛꯇꯕꯅꯦ ꯃꯥꯁꯨ ꯊꯣꯛꯇꯕꯅꯦ ꯎꯗꯦꯗ
ꯑꯁ ꯕꯣꯜ ꯍꯍ ꯕꯣꯜ ꯁꯥꯅꯕꯒꯤ ꯑꯁ ꯋꯥꯔꯦꯅꯦ ꯑꯩꯁꯨ
ꯏ ꯅꯣꯢ ꯕꯣꯜ ꯁꯥꯅꯕ꯭ꯔꯣ ꯀꯗꯥꯏꯗ
ꯑꯗꯨꯝ ꯁꯥꯅꯩꯗ ꯅꯣꯏ ꯍꯥꯟꯅ ꯁ꯭ꯀꯨꯜ ꯀꯥꯔꯝꯕ ꯃꯅꯥꯛꯇ ꯒ꯭ꯔꯥꯎꯟ ꯂꯩꯕꯗꯨ ꯑꯗꯨ ꯃꯅꯥꯛꯇ ꯑꯗꯨꯝ ꯁꯥꯅꯩꯗ ꯍꯟꯗꯛ
ꯑꯦꯛꯁ꯭ꯔꯁꯥꯏꯖꯁꯨ ꯅꯣꯏꯁꯦ ꯐꯖꯅ ꯇꯧꯕ ꯃꯥꯜꯂꯦꯅꯦ
ꯎꯝ ꯇꯧꯕꯅꯦ ꯑꯗꯨ ꯇꯧꯔꯒ ꯑꯌꯨꯛ ꯇꯅ ꯊꯦꯡ ꯊꯦꯡꯅ ꯍꯧꯒꯠꯄ
ꯅꯅꯥꯎ ꯅꯨꯄꯥ ꯑꯃꯗꯤ ꯇꯨꯝꯈ꯭ꯔꯕꯣ
ꯃꯥ ꯈꯪꯗꯦ ꯍꯧꯖꯤꯛ ꯇꯨꯝ ꯇꯨꯝꯕ ꯑꯥ ꯇꯨꯝꯒ꯭ꯔꯦ ꯋꯥꯔꯃꯥꯜꯂꯦ ꯇꯨꯝ ꯁꯟꯅꯕꯅꯤꯅ ꯃꯥꯁꯨ ꯃꯥꯗꯤ ꯌꯥꯍꯧ ꯉꯟꯂꯦ ꯍꯥꯏꯗꯤ ꯃꯣꯏ ꯑꯥꯗ ꯂꯩꯕꯗꯣ ꯗꯨꯝ ꯉꯟꯅ ꯍꯧꯒꯠꯂꯤꯅ
ꯅꯣꯏ ꯅꯣꯏꯕꯨꯗꯤ ꯗꯤꯁꯇꯥꯞ ꯇꯧꯔꯝꯃꯅꯤ ꯑꯗꯨꯗꯤ
ꯇꯧꯗꯦꯗ ꯇꯨꯝ ꯍꯧꯒꯠꯂꯒ ꯑꯗꯨꯝ ꯂꯩꯕꯅꯦ ꯃꯥꯗꯤ ꯃꯃꯥ ꯃꯄꯥꯗꯁꯨ ꯃꯃꯥ ꯃꯄꯥꯗꯁꯨ ꯐꯣꯟ ꯇꯧꯅꯤꯡꯗꯕ ꯃꯥꯜꯂꯦꯅꯦ ꯇꯧꯅꯤꯡꯕ꯭ꯔꯥ ꯍꯥꯏꯔꯒ ꯑꯗꯨꯝ ꯇꯧꯅꯤꯡꯗꯦ ꯇꯧꯅꯤꯡꯗꯦ ꯍꯥꯏꯔꯒ ꯂꯩ
ꯃꯣꯏꯁꯦ ꯑꯗꯨꯗ ꯑꯝ ꯎꯝ ꯀꯩꯅꯣ ꯃꯔꯣꯛ ꯃꯦꯠꯄꯒꯨꯝꯕ ꯑꯗꯨꯒꯨꯝꯕ ꯄꯤꯕ꯭ꯔꯣ
ꯃꯣꯏ ꯂꯩꯐꯝꯗꯨꯗꯔ
ꯍꯣꯏ
ꯄꯤ ꯌꯥꯔꯦ ꯏꯔꯣꯝꯕꯒꯨꯝꯕ ꯑꯗꯨꯝ ꯇꯣꯏꯅ ꯇꯣꯏꯅ ꯁꯦꯝꯃꯒ ꯄꯤꯕ ꯃꯥꯜꯂꯦ